ꯍꯜꯂꯣ
ꯇꯥꯔꯕꯕꯁꯤꯗ ꯐꯅ
ꯍꯜꯂꯣ
ꯇꯥꯔꯕ꯭ꯔꯣ
ꯇꯥꯕ꯭ꯔꯣ
ꯅꯪꯒꯤꯗꯣ ꯇꯗ꯭ꯔꯣ
ꯇꯥꯕ꯭ꯔꯣ
ꯇꯥꯏꯌꯦ
ꯎꯝ ꯑꯩ ꯕ꯭ꯂꯨꯇꯨꯠꯇꯤ ꯍꯥꯞꯇ꯭ꯔꯕꯅꯦ ꯑꯗꯨꯏꯁꯨ ꯑꯗꯨꯝ ꯇꯞꯅ ꯄꯥꯏ
ꯑꯁꯥꯏꯗꯏ ꯅꯍꯥꯏꯗ
ꯑꯩ ꯕ꯭ꯂꯨꯇꯨꯠ ꯁꯝꯗ꯭ꯔꯕꯅꯦꯕ
ꯅꯪꯅ ꯁꯝꯗꯕꯗꯣ ꯑꯩꯅ ꯍꯥꯏꯕꯗꯤ ꯀꯣꯜꯗꯣ ꯇꯧꯔꯤꯉꯩꯗ ꯃꯨꯠꯊꯠꯂꯗꯤ ꯐꯔ ꯇꯥꯗꯅ ꯕ꯭ꯂꯨꯇꯨꯠꯁꯦ ꯁꯤ ꯌꯥꯝ ꯅꯨꯡꯉꯥꯏꯇꯦꯗ ꯕ꯭ꯂꯨꯇꯨꯠꯦ
ꯅꯪꯒꯤ ꯕ꯭ꯂꯨꯇꯨꯠ ꯑꯝꯗ ꯂꯧꯊꯣꯛꯑꯣ
ꯇꯥꯔꯕ
ꯑꯪ ꯈꯤꯇꯪ ꯈꯤꯇꯪ ꯀꯟꯈꯂꯛꯄ ꯃꯥꯜꯂꯦ
ꯂꯧꯊꯣꯛꯈ꯭ꯔꯦ
ꯎꯝ
ꯀꯥꯔꯄ
ꯇꯥꯔꯦ ꯇꯥꯔꯦ ꯀꯔꯤ ꯌꯦꯟꯖꯥꯡ ꯆꯥꯒꯦ
ꯑꯣ ꯈꯣꯡꯗ꯭ꯔꯨꯝ ꯊꯣꯡꯕ
ꯊꯣꯡꯉꯦꯔ
ꯈꯣꯡ ꯈꯣꯡꯗꯨꯝꯕ ꯃꯣꯔꯣꯛ ꯂꯩꯗꯣ ꯅꯥꯔꯦ ꯌꯥꯝ
ꯂꯩ ꯅꯥꯕ ꯐꯠꯇ꯭ꯔꯤꯕꯣ
ꯐꯠꯇ
ꯍꯤꯗꯥꯛ ꯇꯩꯇ꯭ꯔꯥ
ꯑꯩꯅ ꯑꯗꯨꯝ ꯑꯍꯣꯡ ꯉꯥꯛꯂꯒ ꯍꯤꯇꯥꯛꯁꯦ ꯐꯕ ꯅꯠꯇꯕ ꯉꯥꯛꯇꯪꯗꯨꯒꯤ ꯊꯨꯞꯄꯒꯤ ꯐꯥꯕꯩ ꯋꯥꯅꯤꯗ ꯀꯨꯏꯅ ꯆꯠꯄꯗ ꯑ ꯌꯥꯝ ꯑꯗꯨꯝ
ꯀꯩꯒꯤꯅꯣ ꯅꯪ ꯂꯩ ꯅꯥꯕꯁꯦ ꯌꯥꯝ ꯀꯨꯏꯅ ꯅꯥꯔꯤꯁꯤꯕꯣ
ꯈꯪꯗꯦ ꯑꯩ ꯅꯍꯥꯟꯈꯩꯗ ꯐ ꯐꯕꯅꯦ ꯍꯟꯗꯛꯇꯤ ꯀꯣꯏꯅ ꯂ ꯈꯔꯔꯤ ꯑꯩꯌꯦꯗꯤ ꯣꯜꯗ ꯂꯩ
ꯎꯝ ꯍꯌꯦꯡꯕꯨꯣꯜ ꯀꯅꯥ ꯀꯅꯥꯒꯤ ꯂꯩꯒꯦ
ꯄꯣꯔꯇꯨꯒꯜꯗꯨ ꯂꯩ ꯔꯣꯅꯥꯜꯗꯣꯗꯨ ꯂꯩ ꯃꯦꯁꯤꯁꯨ ꯂꯩ ꯑꯌꯨꯛꯇ ꯉꯇ
ꯃꯦꯁꯤꯁꯨ ꯂꯩꯕ꯭ꯔꯥ
ꯂꯩ ꯃꯣꯏꯅ ꯄꯨꯡ ꯈꯤꯇꯪ ꯊꯦꯡꯉꯦ ꯃꯣꯏꯅ ꯄꯨꯡ ꯇꯔꯦꯠ ꯔꯨꯔꯥꯜꯗ ꯑꯣꯏꯅ ꯄꯨꯡ ꯃꯉꯥ ꯃꯣꯏ ꯍꯦꯛ ꯂꯣꯏꯔꯛꯄꯗ ꯃꯣꯏ ꯆꯞ ꯆꯥꯔꯅꯤ
ꯑꯁ ꯄꯨꯡ ꯃꯉꯥꯗꯩ ꯊꯕꯛ ꯆꯤꯟꯕꯩ ꯃꯑꯣꯡꯅꯤꯅꯦ
ꯑ ꯑꯩ ꯍꯄꯂꯒ
ꯌꯦꯡꯉꯨ ꯌꯦꯡꯉꯨ ꯅꯍꯥꯟꯗꯤ ꯐ꯭ꯔꯥꯟꯁꯅ ꯂꯩꯈ꯭ꯔꯦ ꯍꯥꯏꯇꯥꯔꯦ
ꯄꯥꯥꯡꯈꯗ ꯌꯥꯝ ꯑꯃ ꯒꯦꯠ ꯑꯦꯔꯣꯁꯦ ꯑꯗ ꯉ ꯑꯥꯡꯒꯨꯞ ꯍꯥꯏꯕꯅꯦ ꯀꯅꯥ ꯀꯥꯗꯧ ꯃꯥꯟꯒꯦꯅ ꯃꯥꯁ ꯅꯣꯔꯋꯦ ꯀꯥꯏꯅ ꯍꯥꯏꯔꯤ ꯁꯥꯅ ꯑꯣꯠꯄꯗꯤ ꯑꯣꯠꯄꯗꯤꯅꯨꯡ ꯉꯥꯏ ꯁꯥ ꯐꯗꯕꯤ ꯌꯥꯝ
ꯐ꯭ꯔꯥꯟꯁꯀꯤ ꯀꯥꯡꯕꯨꯗꯣ ꯍꯩꯕ ꯃꯥꯜꯂꯤꯦ
ꯀꯁꯨ ꯀꯅꯥꯒ ꯀꯩꯅꯣ ꯑꯃ ꯇꯥꯔꯒ ꯄꯣꯛꯍꯟꯍꯧꯕ ꯍꯥꯏꯁꯤꯅꯦ ꯑꯩꯅ ꯈꯜꯜꯂꯤꯁꯦ ꯍꯧꯖꯤꯛ ꯦ
ꯔꯣꯅꯥꯜꯗꯣ ꯍꯣꯏꯁꯨ ꯃꯦꯁꯤ ꯍꯣꯏꯁꯨ ꯂꯣꯏ ꯀꯥꯔꯛꯑꯗꯤ ꯅꯨꯡꯉꯥꯏ
ꯗꯕꯨꯗꯤ ꯀꯥꯔꯅꯤ ꯑꯗꯣ ꯐ꯭ꯔꯥꯟꯁꯁꯦ ꯔꯥꯎꯗ ꯑꯣꯏꯕ ꯇꯥꯔꯗꯤ ꯋꯥꯔꯅꯦꯕ ꯃꯣꯏ ꯌꯥꯝ ꯍꯩꯝꯅꯤꯡꯉꯦꯕ ꯃꯣꯏꯁ ꯑꯇꯣꯞꯄ ꯑꯃꯒ ꯇꯥꯔꯛꯄ ꯍꯧꯕ ꯁꯤꯅꯦꯅ ꯈꯜꯂꯤꯁꯦ
ꯑꯁ ꯔꯣꯅꯥꯜꯗꯣꯒꯤ ꯇꯤꯝꯗꯨꯕꯨ ꯀꯔꯤꯅꯣ ꯍꯪꯉꯤꯗ ꯇꯤꯝ ꯁꯥꯟꯅꯔꯒꯕꯨ ꯑꯃꯒ ꯑꯃꯒ ꯀꯣꯑꯣꯄꯔꯦꯁꯟꯁꯨ ꯑꯝꯇ ꯂꯩꯅꯗꯦ
ꯅꯍꯥꯟꯒꯤꯗꯨꯗꯤ ꯐꯖꯅ ꯁꯥꯟꯅꯕꯅꯤ ꯅꯍꯥꯟꯒꯤ ꯅꯪꯅ ꯃꯇꯦꯛ ꯃꯇꯦꯛ ꯌꯦꯡꯕꯗꯣ ꯈꯪꯗꯦ ꯑꯗꯨꯗꯤ ꯐꯖꯅ ꯃꯣꯏ ꯑꯃꯒ ꯑꯃꯒ ꯅꯨꯡꯁꯤꯅꯗꯅ ꯏꯁꯇꯦꯇꯁꯇꯒꯗꯤ ꯑꯗꯨꯝ ꯄꯨꯟꯅꯒ ꯊꯥꯔꯠꯃꯤꯟꯅꯒꯗꯕꯅꯤ
ꯎꯝ ꯐꯔꯦ ꯐꯔꯦ ꯑꯗꯨꯗꯤ ꯀꯥꯖꯔꯛꯑꯅꯤ ꯃꯊꯪ ꯃꯊꯪ
ꯎꯝ ꯑꯗꯨꯛꯇ ꯀꯔꯝ ꯑꯁ ꯀꯣꯏꯕ ꯆꯠꯅꯤꯡꯉꯦꯕ
ꯀꯣꯏꯕ ꯆꯠꯅꯤꯡꯉꯦ ꯀꯣꯏꯕ ꯆꯠꯁꯦ
ꯅꯥꯡꯅ ꯊꯕꯛ ꯑꯗꯨꯝꯁꯤ ꯂꯩꯔꯒ
ꯐꯥꯏꯅꯦꯜ ꯇꯤꯆꯤꯡꯁꯦ ꯍꯦꯛ ꯂꯣꯏꯕꯒꯅꯦ ꯆꯥꯛ ꯆꯥꯅꯁꯦꯅ ꯃꯣꯏꯁꯤꯒ ꯍꯥꯏꯔ ꯂꯩꯔꯤꯅꯦꯕ ꯏꯃꯥꯟꯅꯕꯤꯈꯩ ꯗ
ꯎꯝ
ꯑꯩꯈꯣꯏꯗ ꯆꯥꯛ ꯆꯥꯁꯦ ꯀꯥꯡ ꯃꯅꯨꯡꯗ ꯆꯥꯁꯦ ꯑꯗꯨ ꯌꯧꯗ꯭ꯔꯤꯉꯩꯗ ꯆꯠꯁꯦꯕ ꯀꯁꯦ ꯗꯦꯠ ꯁꯤꯛꯁꯇꯤꯟ ꯑꯗꯨꯃꯥꯏꯅ ꯑꯣꯏꯔꯝꯒꯅꯤ
ꯁꯤꯛꯁꯇꯤꯟ ꯖꯨꯂꯥꯏꯒꯤ ꯑꯦ ꯋꯥꯠꯂꯤꯅꯦ ꯌꯥꯝꯅꯔꯁꯦ ꯑꯩꯗꯤ ꯍꯞꯇꯥꯃꯨꯛꯇ ꯃ ꯋꯥꯦꯈꯔ ꯑꯣꯏ ꯁꯤꯗꯤ ꯒꯦꯝ ꯍꯥꯏꯕ ꯇꯥꯔꯦ ꯁꯤ ꯂꯣꯏꯔꯦ
ꯁꯥꯟꯅꯁꯦ
ꯑꯩꯅ ꯉꯁꯥꯏ ꯅꯪ ꯏꯪꯂꯤꯁ ꯌꯥꯝ ꯇꯧꯕꯁꯤꯅ ꯑꯩꯗꯤ ꯈꯪꯉꯝꯃꯧꯅꯦ
ꯍꯥꯥ
ꯑꯩꯅ ꯉꯁꯥꯏ ꯅꯪꯕ ꯃꯤ ꯅꯤꯡꯁꯤꯡꯕꯕꯁꯤꯗꯤ
ꯀꯔꯝ ꯀꯥꯟꯗꯅꯣ ꯅꯨꯡꯊꯤꯟꯗꯔꯥ
ꯅꯪꯅ ꯋꯥꯔꯦ ꯇꯨꯝꯃꯒꯦ ꯍꯥꯏꯔ ꯇꯨꯝꯈꯤꯕꯗꯣ ꯑꯩꯁꯦ ꯅꯣꯏꯗ ꯂꯥꯛꯁꯤꯔꯥ ꯈꯜꯂꯝꯃꯕꯅꯦ ꯑꯃꯨꯛ ꯂꯥꯛ ꯑꯗꯨ ꯁꯨꯝꯕ ꯑꯃ ꯊꯨꯒꯥꯏꯔꯅꯤꯗ ꯃ ꯇꯨꯝꯖꯔꯁꯅꯣꯅ ꯂꯥꯛ
ꯄꯨꯔꯥ ꯀꯥꯎꯈ꯭ꯔꯕꯅꯦ ꯂꯥꯏꯔꯤꯛꯀꯤ ꯃꯇꯥꯡꯗꯣ
ꯕꯨꯔꯤ ꯀꯥꯥꯎꯗꯗ ꯑꯃ
ꯑꯩꯗꯤ ꯋꯥꯃꯟꯗꯅꯅꯦ ꯄꯨꯔꯥ ꯀꯣꯛꯀꯁꯦ ꯕ꯭ꯔꯦꯟꯁꯦ ꯄꯨꯔꯥ ꯕ꯭ꯂꯦꯡ ꯆꯠꯈ꯭ꯔꯕꯅꯦꯕ ꯐꯝꯕꯕꯨ ꯍꯦꯛ ꯋꯥꯕ ꯐꯝꯕꯁꯦ ꯉꯥꯔꯒ ꯐꯝꯗ꯭ꯔꯗꯤ ꯑꯦꯅꯔꯖꯤ ꯄꯨꯔꯥ ꯗ꯭ꯔꯦꯟ ꯇꯧꯈꯤꯕꯒꯤꯅꯦ ꯉꯁꯤꯗꯨ ꯈ ꯋꯥ ꯑꯃꯅꯦ ꯑꯩ ꯌꯨꯝꯗꯩ
ꯅꯪ ꯒꯥꯔꯤ ꯊꯧ ꯂꯥꯛꯏꯗꯣ ꯋꯥꯗ꯭ꯔꯅ ꯐꯣꯟꯗꯗꯒꯤꯦ ꯑꯗꯨ
ꯋꯥꯏꯑꯦ ꯎꯄꯥꯏ ꯂꯩꯇꯕꯩ ꯊꯧꯔꯛꯑꯕꯅꯦ ꯒꯥꯔꯤꯗꯨꯁꯨ ꯒꯥꯔꯤꯗꯨꯁꯨꯅꯦ ꯂꯨꯝ ꯂꯨꯝ ꯂ ꯇꯨꯝꯕꯅꯤꯅꯅꯦ ꯑꯩ ꯌꯥꯝ ꯋꯥꯏꯑꯦꯕ
ꯑꯗꯨꯅꯤ ꯑꯩꯅ ꯄꯥꯈꯠꯂꯤꯁꯦ ꯑꯃꯨꯛ
ꯑꯗꯒꯤ ꯉꯁꯥꯏ ꯆꯥꯛ ꯆꯥꯗꯕꯤꯗ ꯑꯌꯨꯛꯇ ꯆꯥꯛ ꯆꯥꯗꯕꯤꯗ ꯆꯠꯂꯦ ꯑꯥ ꯍꯦꯛ ꯌꯧꯕꯒ ꯆꯥꯛ ꯂꯥꯝꯃꯛꯑꯦ ꯈꯔ ꯈꯔ ꯑꯩꯁꯦ ꯑꯗꯨꯒ ꯃꯔꯛꯇ ꯕ꯭ꯔꯦꯛ ꯊꯥꯔꯛꯀꯗ꯭ꯔꯥꯅ ꯈꯟꯕꯅꯦꯕ ꯅꯣꯏꯒꯤꯁꯦ ꯄꯨꯡ ꯑꯃ ꯃꯈꯥꯏ ꯃꯅꯨꯡꯗ ꯂꯣꯏꯁꯤꯜꯂꯨ ꯍꯥꯏꯅ ꯇꯧꯔꯛꯑꯦ ꯑꯗꯩꯗꯤ ꯄꯨꯡ ꯑꯃ ꯃꯈꯥꯏ ꯃꯅꯨꯡꯗ ꯂꯣꯏꯁꯟꯅꯕꯅꯈꯣꯏꯁꯦ ꯇꯧꯔꯦ ꯇꯧꯔꯦ ꯁꯨꯡꯉꯝ ꯉꯝꯗ꯭ꯔꯦ ꯄꯨꯡ ꯑꯅꯤ ꯑꯅꯤ ꯍꯦꯜꯂꯦ ꯑꯅꯤꯐꯧ ꯍꯦꯟꯕꯗꯨꯐꯥꯎ ꯉꯝꯗ꯭ꯔꯦ ꯂꯣꯏꯗ꯭ꯔꯦ
ꯑꯗꯒꯤꯗꯤ ꯑꯍꯨꯝ ꯇꯥꯔꯛꯄ ꯄ ꯑꯗꯩꯗꯤ ꯃꯣꯏꯅ ꯏꯟꯇꯔꯚꯤꯌꯨ ꯑꯣꯏ ꯀꯩ ꯑꯣꯏ ꯁꯨꯝ ꯑꯩꯈꯣꯏꯅ ꯁꯥꯔꯤꯗꯣ ꯀꯩ ꯀꯩ ꯍꯪꯕ ꯈꯣꯠꯄ ꯇꯧꯕꯗꯣ ꯑꯗꯨꯃꯥꯏꯅ ꯇꯧꯕ ꯍꯧꯔꯛꯑꯦ ꯑꯗꯨꯒ ꯄꯨꯡ ꯑꯍꯨꯝ ꯃꯈꯥꯏꯃꯨꯛ ꯍꯦꯜꯂꯀꯥꯟꯗꯅꯦ ꯑꯩꯈꯣꯏ ꯇꯤꯐꯤꯟ ꯆꯥꯕ ꯐꯪꯉꯤꯗꯣ
ꯉꯁꯥꯏ ꯑꯩꯅ ꯐꯣꯟ ꯇꯧꯔꯛꯄꯗꯣ ꯑꯗꯨ ꯅꯪ ꯀꯟꯅ ꯁꯥꯔꯤꯕ
ꯀꯟꯅ ꯁꯥꯔꯤꯕꯅꯦ ꯑꯗꯨꯗ ꯃꯔꯛꯇ ꯑꯃꯨꯛ ꯆꯦꯜꯂ ꯆꯦꯜꯂꯒ ꯑꯩꯁꯦ ꯑꯩꯒꯤ ꯇꯤꯆꯤꯡ ꯑꯦꯠꯁꯇꯣ ꯑꯃꯨꯛ ꯁꯞꯃꯤꯠ ꯇꯧꯍꯧꯔꯤꯅꯦ ꯍꯥꯏꯕ ꯃꯦꯗꯝ ꯂꯥꯛꯄ ꯀꯥꯟꯗ
ꯅꯪ ꯑꯗꯨꯗ ꯑꯩꯅ ꯐꯣꯟ ꯇꯧꯔꯛꯄꯗꯤ ꯅꯣꯏ ꯅꯃꯥꯟꯅꯕꯤꯒꯤꯅ ꯁꯥꯎꯗ꯭ꯔꯣ
ꯈꯪꯕꯅꯤ ꯅꯪꯅ ꯐꯣꯟ ꯑꯍꯥꯥꯟꯕꯒꯤ ꯑꯩ ꯌꯧꯔꯦꯅ ꯑꯃ ꯅꯪꯅ ꯇꯧꯔꯛꯄꯗꯣ ꯑꯩ ꯍꯥꯏꯔꯝ ꯗ꯭ꯔꯦꯅꯃ
ꯎꯝ
ꯑꯗꯨꯒꯤꯗꯨꯗ ꯒꯤꯅꯦꯕ ꯔꯥꯁ ꯃꯅꯤꯅ ꯍꯥꯏꯔꯛꯏꯗꯣ ꯑ ꯅꯪꯒ ꯈꯪꯅꯕꯗꯣ ꯃꯁꯛ ꯈꯪꯉꯦ ꯑꯗꯨꯅ ꯇꯧꯔꯛꯑꯦ ꯑꯦꯍ ꯅꯪꯗꯤ ꯀꯃꯥꯏꯅ ꯈꯪꯉꯤꯕ ꯍꯥꯏꯕ ꯑꯗꯨꯒ ꯀ꯭ꯂꯥꯁ ꯄꯨꯜꯂꯤ
ꯅꯪꯅ ꯑꯃꯨꯛ ꯀꯃꯥꯏ ꯀꯃꯥꯏꯅ ꯇꯧꯏꯤ ꯍꯪꯖꯤꯜꯂꯤꯗꯕ ꯑꯩꯁꯦ ꯐꯠꯇꯕ ꯃꯤꯔ
ꯀꯃꯥꯏꯅꯒ ꯇꯧꯒꯦ ꯃꯥꯁꯤꯕꯣ ꯍꯥꯏꯅ ꯍꯥꯏꯕ ꯑꯗꯨꯗꯤ ꯈꯪꯗꯦꯗ ꯁꯨꯝ ꯀ꯭ꯂꯥꯁ ꯄꯨꯟꯕꯒꯤ ꯈꯪꯕꯗꯨꯅꯤ ꯍꯥꯏꯅ ꯑꯗꯨꯃꯥꯏꯅ ꯍꯥꯏ
ꯎꯝ ꯈꯪꯉꯣꯏꯍꯦ ꯑꯩ ꯃꯔꯝꯗꯗꯤ ꯀꯣꯂꯦꯖꯇꯗꯤ ꯀꯅꯥꯝꯝꯇꯅ ꯍꯪꯕꯗ
ꯑꯗꯨꯅꯦ ꯑꯩꯅꯁꯨ ꯍꯥꯏꯕ ꯃꯥꯗꯤ ꯀꯣꯂꯦꯖ ꯀꯌꯥ ꯀꯥꯗꯕꯅꯦ ꯑꯗꯨꯅꯅꯦ ꯈꯪꯉꯣꯏ ꯃꯥꯅꯁꯨ ꯅꯣꯏ ꯈꯪꯉꯝꯃꯣꯏꯅ ꯍꯥꯏꯕ ꯈꯦꯔꯣꯗꯥꯟꯗꯁꯨ ꯈꯪꯉꯦ ꯀ꯭ꯂꯥꯁ ꯄꯨꯜꯂꯦ ꯍꯥꯏꯐꯦꯠ ꯈꯪꯉꯦꯅ ꯑꯗꯨꯃꯥꯏꯅ ꯍꯥꯏꯕ
ꯑꯣ ꯑꯩꯁ ꯃꯤꯅꯗꯤ ꯈꯔ ꯈꯔ ꯈꯪꯕꯤꯕ ꯑꯣꯏꯔꯦꯒ
ꯀꯥꯃꯟꯗꯗꯅ ꯈꯪꯉ ꯑꯣꯏꯔꯝꯅꯤ ꯏꯕꯨꯡꯉꯣ
ꯀꯥꯕ ꯁ ꯀꯥ ꯀꯥꯗ
ꯀꯥꯃꯟꯗꯕꯒꯤ ꯀ꯭ꯂꯥꯁ ꯂꯥꯛꯃꯟꯗꯕꯒꯤ ꯑꯣꯖꯥꯅ ꯉꯥꯡꯃꯟꯗꯅ ꯈꯪꯉꯦ ꯑꯣꯏ
ꯑꯩꯗꯤ ꯀꯣꯂꯦꯖ ꯈꯔ ꯆꯠꯂꯒ ꯎꯝ ꯀ꯭ꯂꯥꯁꯇꯨꯗ ꯌꯥꯎ ꯃꯇꯝꯗ ꯏꯃꯥꯟꯅꯕꯒꯤ ꯍꯣꯁꯇꯦꯜꯗꯒ ꯇꯨꯝꯃꯒ ꯂꯩꯕ ꯃꯌꯥꯝ ꯌꯥꯎꯈ꯭ꯔꯦ
ꯑꯗꯨ ꯑꯦꯛꯖꯥꯝꯗꯨꯗꯤ ꯀꯃꯥꯏꯅ ꯇꯧꯒꯦꯕ
ꯑꯦꯒ꯭ꯌꯥꯟꯁꯦ ꯑꯗꯨꯝ ꯏꯃꯥꯟꯅꯕꯈꯩꯗ ꯃꯣꯏꯒꯤ ꯅꯣꯠꯇꯣ ꯑꯗꯨꯝ ꯊꯥꯍꯜꯂꯦ ꯑꯗꯨꯗꯤ ꯀ꯭ꯂꯥꯁ ꯌꯥꯎꯗ꯭ꯔꯁꯨ ꯅꯣꯠ ꯀꯩꯗꯣ ꯑꯗꯨꯝ ꯁꯦꯝꯆꯩꯑꯦꯕ ꯀ꯭ꯂꯥꯁ ꯌꯥꯎꯗꯩ ꯋꯥꯅꯦꯕ ꯑꯗꯨꯅ ꯑꯗꯨꯝꯅ ꯄꯥ ꯄꯥꯔꯒ ꯆꯠꯂꯤꯅꯤ ꯀꯩꯅꯩꯅꯣ
ꯑꯗꯨꯝ ꯈꯪꯕ ꯉꯝꯕ꯭ꯔꯕ ꯃꯦꯠꯁꯀꯨꯝꯕꯗꯨꯕꯣ
ꯉꯝꯃꯦꯗꯥ ꯃꯥꯁꯇꯔꯕꯎ ꯒꯔ꯭ꯦꯖꯨꯌꯦꯁꯟ ꯐꯎꯗꯤ ꯀꯩꯅꯣ ꯇꯧꯋꯦ ꯌꯥꯝ ꯀꯥ ꯍꯦꯟꯅ ꯂꯨꯕ ꯑꯣꯏꯗꯦꯗ ꯃꯥꯁꯇꯔꯗꯒꯤꯗꯤ ꯄꯨꯔ ꯂꯦꯕꯦꯜ ꯑꯃ ꯑꯣꯏꯈ꯭ꯔꯦꯅꯦ ꯑꯩꯁꯦ ꯃꯦꯠꯁ ꯍꯥꯏꯔꯒ ꯄꯥꯟ ꯌꯥꯎꯗ꯭ꯔꯦ ꯃꯥꯁꯇꯗꯒꯤꯗꯤ ꯑꯗꯨꯗꯩ ꯂꯨꯔꯕꯅꯤꯅ ꯑꯗꯨꯗꯒꯤꯗꯤ ꯑꯣꯖꯥꯅ ꯄꯤꯕ ꯅꯣꯠꯇꯣ ꯑꯗꯨꯝ ꯐꯖꯅ ꯀꯥꯗ꯭ꯔꯁꯨ ꯑꯗꯨꯝ ꯐꯖꯅ ꯌꯦꯡꯉꯒ ꯇꯧꯔꯒ ꯃꯥꯁꯇꯔꯒꯤ ꯃꯦꯠꯁꯤ ꯀꯩꯅꯣꯗꯨꯗ ꯑꯁ ꯑꯩꯕꯨ ꯒ꯭ꯌꯥꯟ ꯇꯥꯗꯦꯗ ꯆꯤꯟꯐꯥ ꯐꯥꯕꯣꯏ ꯀꯩꯕꯣꯏ
ꯑꯗꯨ ꯅꯪꯅ ꯒ꯭ꯔꯦꯖꯨꯋꯦꯁꯟꯒꯤꯗꯣ ꯐꯖꯅ ꯌꯥꯎꯍꯧꯗꯕꯩꯅꯦ
ꯍꯣꯏ ꯑꯗꯨꯗꯤ ꯑꯗꯨꯏꯁꯨ ꯑꯩ ꯀꯩꯁꯨ ꯈꯟꯗꯦꯗ ꯒ꯭ꯔꯦꯖꯨꯑꯦꯁꯟꯒꯤ ꯃꯦꯠꯁ ꯀꯩꯀꯩ ꯗꯣ ꯑꯩꯒꯤ ꯑꯦꯛꯖꯥꯝ ꯊꯥꯕ ꯈꯣꯠꯄꯗ ꯑꯝꯇ ꯍꯪꯕꯗꯨ ꯅꯠꯇꯕꯗꯨꯕꯨ ꯑꯩꯅ ꯍꯣꯏ ꯑꯩꯅ ꯍꯧꯗꯤ ꯇꯧꯗꯅ ꯈꯣꯠꯇꯅ ꯇꯧꯔꯅꯦ ꯍꯥꯏꯇꯥꯔꯗꯤ ꯑꯃꯨꯛ ꯌꯥꯕ ꯑꯗꯨꯗꯨ ꯅꯠꯇꯄꯅꯦ ꯑꯩ ꯈꯟꯕꯅꯦ ꯑꯗꯨꯅ ꯑꯩ ꯊꯣꯏꯗꯣꯛꯅ ꯈꯟꯗꯦ ꯍꯜꯂꯣ
ꯎꯝ ꯇꯥꯏꯌꯦ
ꯅꯪꯁꯨ ꯀꯣꯂꯦꯖꯇ ꯌꯥꯝꯅ ꯃꯤꯅ ꯃꯁꯛ ꯅꯪ ꯅꯠ ꯃꯤꯅ ꯃꯁꯛ ꯈꯪꯕ ꯅꯠꯇꯦ ꯅꯪꯅ ꯃꯁꯛ ꯌꯥꯝ ꯈꯪꯗꯥꯏꯅꯦ ꯅꯪꯗꯤ
ꯎꯝ ꯑꯩꯁꯨ ꯀꯣꯂꯦꯖ ꯀꯌꯥ ꯀꯥꯗꯦ ꯑꯩ ꯀꯣꯂꯦꯖ ꯀꯥꯃꯟꯗꯕꯩ ꯃꯃꯤꯡ ꯆꯠꯂꯝ
ꯀꯥꯗꯕꯩꯔꯣ ꯃꯤꯒꯤ ꯂꯣꯏ ꯈꯪꯅꯕ ꯀ꯭ꯂꯥꯁꯇꯨꯗꯒꯤ ꯃꯤꯈꯩ ꯂꯣꯏ ꯅ ꯩ ꯕꯣ ꯀꯥꯗꯕ ꯃꯤ ꯃꯌꯥꯝ ꯂꯣꯏ ꯈꯪꯒꯗ꯭ꯔꯣ ꯍꯂꯣ
ꯑꯧ
ꯀꯩꯗꯧꯔꯒꯦ ꯇꯨꯃꯤꯟ ꯂꯩꯗꯣ
ꯀꯩꯁꯨ ꯇꯧꯗꯦꯗ ꯁꯣꯝꯗ ꯀꯧꯔꯛꯑꯦ ꯊꯝꯃꯒꯦꯀꯣ ꯑꯃꯨꯛ ꯇꯧꯔꯛꯀꯦ
ꯍꯣꯏ ꯍꯣꯏ ꯍꯣꯏ
ꯎꯝ
ꯎꯝ